ꯍꯥꯏꯋ ꯍꯨꯃꯥꯡ ꯌꯥꯝ ꯁꯧꯋꯤꯗ
ꯏꯕꯦꯝꯃꯥ ꯒꯦꯅꯥꯥꯎꯗꯣ ꯍꯣꯏꯅꯦ ꯒꯦꯅꯥꯎꯗꯣ
ꯇꯨꯏꯁꯟ ꯊꯣꯛꯂꯛꯄꯗꯔꯣ
ꯍꯣꯏ
ꯀꯃꯥꯏꯅ ꯂꯩꯔꯝꯃꯤꯕ ꯑꯃꯨꯛ
ꯈꯪꯗꯦ ꯂꯥꯛꯑꯦ ꯃꯣꯏ ꯑꯍꯨꯝ ꯕꯨꯠ ꯑꯉꯧꯕ ꯌꯥꯝ ꯃꯥꯟꯕ ꯋꯥꯅꯤꯗ ꯑꯗꯣ
ꯀꯔꯤꯒꯤ ꯃꯥꯜꯂꯤꯅꯣꯅꯦ
ꯉꯧꯁ꯭ꯔꯣꯛ ꯉꯧꯋꯦ ꯑꯗꯨꯗꯨꯒ ꯑꯅꯣꯞꯇꯨꯒ ꯄꯥꯏꯔꯒ ꯃꯌꯥꯡꯒ ꯀꯪꯉꯒꯀꯣ ꯕꯨꯠ ꯑꯉꯧꯕ ꯌꯥꯝ ꯃꯥꯜꯂꯦ
ꯇꯞꯇꯥꯏ ꯇꯥꯟꯅꯕꯤꯔꯒ ꯕꯨꯠ ꯃꯥꯟꯍꯟꯕꯤꯔꯕ ꯑꯉꯥꯡꯗꯣ
ꯑꯩ ꯇꯥꯟꯅꯔꯦ
ꯇꯅꯥꯕꯅꯤꯅ ꯈꯪꯉꯅꯦ
ꯇꯥꯅꯗꯦ ꯇꯥꯅꯗꯦ
ꯀꯃꯥꯏꯅꯄꯥꯥꯝꯕ ꯇꯣꯛꯈ꯭ꯔꯤꯅꯣ ꯑꯗꯨꯅ ꯑꯃꯨꯛ
ꯑꯩꯅ ꯍꯥꯏꯔꯛꯇꯕꯩ
ꯀꯔꯤꯗ ꯍꯅ
ꯀꯩꯅꯣ ꯑꯥꯏ ꯃꯤꯟ ꯅꯨꯄꯤꯅ ꯀꯅꯥꯅ ꯆꯦꯁ ꯇꯧꯅꯒꯦ ꯅꯨꯄꯥꯅ ꯆꯦꯁ ꯇꯧꯒꯗꯕꯅꯦ ꯅꯨꯄꯤꯅ ꯆꯦꯁ ꯇꯧꯔꯗꯤ ꯁꯣꯏꯔꯦ ꯌꯥꯗ꯭ꯔꯦ ꯔꯨꯜꯗꯣ ꯌꯥꯗ꯭ꯔꯦ ꯑꯗꯨꯗꯤ ꯃꯁꯥꯅ ꯍꯣꯡꯗꯣꯛ ꯀꯨꯔꯝ ꯇꯥꯕ
ꯆꯨꯝꯃꯤ ꯆꯨꯝꯃꯤ ꯅꯪꯅ ꯍꯥꯏꯔꯤꯗꯨ ꯆꯨꯝꯃꯤ ꯑꯩꯅ ꯌꯥꯏ
ꯂꯞꯀꯤ ꯃꯔꯝꯗ ꯐ꯭ꯔꯦꯟꯁꯀ ꯀꯩꯅꯣ ꯇꯧꯕꯁꯨ ꯉꯝꯗꯦ ꯃꯥꯗꯤ ꯃꯉꯥꯜꯅ ꯍꯦꯟꯅ ꯂꯨꯝꯅ ꯂꯧꯏ
ꯑꯋꯣꯏꯕ ꯑꯋꯣꯏꯕ ꯑꯋꯣꯏꯕ
ꯃꯥ ꯃꯉꯥꯜꯂ ꯂꯨꯝꯅ ꯂꯧꯔꯝꯗ꯭ꯔꯒꯕꯨ ꯑꯗꯨꯃꯥꯏꯅ ꯑꯣꯏꯔꯝꯈꯤꯗ꯭ꯔꯣ ꯃꯥꯅ ꯃꯉꯥꯜꯅ ꯍꯦꯟꯅ ꯂꯨꯝꯅ ꯂꯧꯕꯩꯅꯤ
ꯌꯥꯃꯉ
ꯑꯗꯨꯁꯨ ꯃꯉꯥꯜꯗꯨꯅ ꯌꯥꯝ ꯐꯕ ꯑꯣꯏꯔꯗꯤ ꯐꯩ
ꯑꯗꯨꯅꯦ ꯑꯗꯨꯅꯦ ꯍꯥꯏꯁꯦ ꯃꯥꯒꯤ ꯃꯔꯌꯝꯗ ꯕꯤꯠ ꯄꯨꯔꯥ ꯀꯩ ꯍꯥꯏꯅꯤ ꯐꯠꯇꯕ ꯑꯣꯏꯅ ꯉꯥꯡꯕꯤꯕꯗꯣ ꯑꯉꯥꯡꯗꯣ
ꯍꯣꯏ
ꯈꯪꯗꯗ ꯑꯗꯣ ꯌꯥꯔ ꯑꯗꯦ
ꯃꯁꯥꯗꯅꯤ ꯀꯗꯣ ꯃꯥ ꯀꯅꯥꯅ ꯁꯣꯏꯔꯛꯑꯣꯒꯦ ꯃꯥ ꯂꯧꯗꯦ ꯑꯩꯈꯣꯏꯗꯤ ꯑꯣꯞꯁꯟ ꯌꯥꯝ ꯂꯩ ꯍꯥꯏꯕꯅꯤꯗ ꯅꯠꯇ꯭ꯔꯣ
ꯃꯥꯅꯤ ꯁꯨꯃꯥꯏꯅ
ꯅꯨꯄꯤꯅꯕꯨ ꯀꯅꯥꯅ ꯇꯥꯟꯅꯒꯦ ꯃꯥꯅꯦ ꯅꯨꯄꯤꯅ ꯀꯅꯥ ꯇꯥꯟꯅꯒꯦ ꯨ ꯀꯠꯆꯗ꯭ꯔꯣ ꯑꯩ ꯑꯦꯛꯁ ꯐꯥꯎꯕ ꯍꯧꯖꯤꯛ ꯐꯥꯎꯕ ꯌꯦꯠꯂꯤꯌꯦꯦ
ꯃꯔꯊꯧꯗꯦ
ꯃꯣ ꯂꯥꯎꯗ ꯃꯣ ꯂꯧ
ꯎ ꯑꯗꯣ ꯀꯩꯅꯣꯕ ꯀꯣꯔꯤꯌꯟ ꯅꯨꯄꯥꯗꯨꯕ ꯍꯨꯏ
ꯍꯌꯦꯡꯗꯤ ꯂꯥꯛꯆꯔꯦ ꯅꯪ ꯇꯨꯏꯁꯦꯟ
ꯂꯥꯛꯀꯅꯤꯌꯦ
ꯅꯩꯌꯥꯗꯤ ꯐꯥꯕ ꯂꯣꯏꯔꯕ
ꯅꯣ ꯀꯩꯅꯣꯗ ꯇꯥꯗꯣꯏꯅꯦ ꯗꯦꯠ ꯏꯂꯕꯟꯗ ꯗꯦꯠ ꯁꯤꯛꯁꯇ ꯆꯦꯛꯑꯞ ꯑꯃꯒ ꯆꯠꯂꯤ ꯎꯝ ꯗꯦꯠ ꯑꯦꯂꯚꯦꯟꯗ ꯐꯥꯗꯣꯏꯅꯦ
ꯋꯥꯠꯂꯤꯅ ꯃꯤ ꯁꯤꯁꯇꯅ ꯑꯃꯨꯛꯀ ꯀꯩꯗꯧꯕꯗꯅꯣ ꯐꯥꯗꯣꯏꯁꯦ
ꯑꯣ ꯑꯩ ꯔꯨꯠꯁꯇꯣ ꯑꯝꯇ ꯁꯝꯅꯗ꯭ꯔꯦ ꯀ꯭ꯔꯥꯎꯟ ꯈꯛ ꯁꯝꯅꯕꯒꯤ ꯑꯦꯛꯁꯔꯦ ꯂꯧꯔꯀꯥꯟꯗ ꯑꯗꯒꯤ ꯌꯥꯗ꯭ꯔꯕ
ꯐꯖꯥꯔꯦ ꯅꯪ ꯊꯥꯏꯅꯅꯨꯡꯉꯥꯏ ꯂꯩꯅ ꯕꯦꯁꯁꯣ
ꯑꯧ ꯑꯗꯨꯗꯣ ꯀꯒ꯭ꯔꯥꯎꯟꯗ ꯈꯛ ꯁꯝꯅꯔꯝꯃꯤ ꯃꯣꯏꯅ ꯀꯩꯅꯣ ꯑꯣꯏꯅ ꯌꯦꯡꯉ ꯇꯧꯗꯕꯒꯤ ꯃꯣꯏꯅꯅꯦ ꯐꯖꯅ ꯌꯦꯡꯉ ꯇꯧꯗꯕꯒꯤꯅꯦ ꯀ꯭ꯔꯥꯎꯟꯗ ꯈꯛ ꯁꯝꯅꯔꯒ ꯔꯨꯠꯁ ꯌꯧꯔꯝꯗ꯭ꯔꯦꯕ ꯑꯗꯨ ꯍꯟꯗꯣꯔꯦꯕ ꯑꯃꯨꯛ ꯃꯀꯣꯛꯇ ꯑꯗꯨꯁꯨ ꯃꯈꯥ ꯈꯛ ꯐꯥꯔꯗꯤ ꯐꯩꯌꯦ ꯃꯊꯛꯁꯨ ꯃꯈꯥꯁꯨ ꯊꯨ ꯑꯩ ꯄꯦꯜꯂꯦ
ꯀꯔꯤꯅꯣꯅꯦ ꯍꯥꯏꯔꯁꯤꯕꯣ ꯃꯊꯛꯀ ꯃꯈꯥꯒ
ꯎꯝ ꯑꯗꯣ ꯀꯩꯝ ꯀꯥꯏꯗꯦꯗ ꯁꯛ ꯐꯖ ꯊꯣꯛꯇꯣꯏꯅꯤ ꯌꯦꯁ ꯑꯣꯊꯣꯗ ꯕ꯭ꯔꯦꯁꯦꯁꯀꯤꯅ ꯑꯣꯔ ꯊꯣꯟꯅ ꯇꯧꯒꯗꯕ ꯃꯣꯏ ꯏꯁꯄꯤꯁꯦꯂꯤꯁ ꯃꯣꯏ ꯏꯁ꯭ꯄꯤꯦꯁꯦꯂꯤꯇꯤ ꯃꯈꯜ ꯃꯈꯜ ꯂꯩꯌꯦꯕꯀꯣ ꯌꯥꯒꯤꯁꯨ ꯍꯥꯏꯗꯤ ꯑꯦꯝ ꯑꯦꯁ ꯇꯧ ꯂꯩꯔꯒ ꯀꯥꯔꯗꯤꯌꯣꯂꯣꯖꯤꯁ꯭ꯌꯨꯔꯣꯂꯣꯖꯤꯁ ꯇ ꯑꯗꯨ ꯃꯣꯏꯗꯤ ꯗꯣꯛꯇꯔꯅꯁꯨ ꯐꯥꯗꯦ ꯑꯩꯅ ꯍꯥꯟꯅ ꯌꯦꯡꯕꯗꯣ ꯄꯨꯔꯥ ꯕꯦꯔꯥꯅꯦ ꯍꯥꯏꯕ ꯑꯗꯣ ꯁꯤ ꯂꯣꯏ ꯇꯣꯛꯈ꯭ꯔꯒ ꯀꯔꯤꯅꯣ ꯀꯣꯔꯤꯌꯟꯒꯤ ꯃꯃꯥꯟꯅꯕꯗꯣ ꯀꯩꯅꯣꯤꯧ ꯆꯤꯠ ꯇꯧꯕꯒ ꯆꯞ ꯃꯅꯦ ꯃꯥꯏꯀ꯭ꯔꯣꯖꯤ
ꯃꯥꯅꯦ ꯃꯥꯅꯦ ꯏꯃꯣꯁꯅꯦꯜꯂꯤ ꯆꯤꯠꯇꯤꯡ ꯑꯣꯏꯔꯤꯅꯦ ꯍꯥꯏꯕ ꯇꯁꯦꯡꯅ ꯐꯤꯖꯤꯀꯦꯜꯂꯤ ꯆꯤꯤ ꯇꯧꯗ꯭ꯔꯁꯨ ꯑꯗꯨꯅꯦ
ꯐꯤꯇꯤꯡ ꯀꯧꯋꯦ ꯍꯥꯏꯕ ꯌꯥꯗꯦ ꯍꯥꯏꯕ
ꯀꯩꯅꯣꯕ ꯑꯩꯅ ꯍꯥꯏꯗꯤ ꯌꯥꯝꯅ ꯈꯪꯗꯦꯉꯣ ꯇꯣꯛꯁꯤꯛꯅ ꯍꯥꯏꯕ ꯑꯣꯏꯔꯤꯁꯦ
ꯕꯦꯔꯤ ꯕꯦꯔꯤ ꯇꯣꯛꯣꯛꯁꯦ
ꯃꯥꯅꯦ ꯍꯥꯏꯗꯤ ꯊꯥꯏꯅ ꯋꯥꯏꯀꯤꯦ ꯗ꯭ꯔꯃꯥꯗꯒ ꯌꯦꯡꯕꯗꯒꯗꯤ ꯌꯥꯝ ꯊꯤꯅ ꯑꯥꯏꯗꯣꯂꯥꯏꯁ ꯇꯧꯕꯗꯣ
ꯑꯗꯣ ꯑꯝꯇ ꯉꯥꯏꯍꯧꯒ ꯑꯩ ꯋꯥꯔꯤ ꯑꯃ ꯂꯤꯔꯛꯀꯦꯕ ꯈꯪꯕ꯭ꯔꯥ ꯅꯨꯄꯤꯁꯤꯒ ꯅꯨꯄꯥꯁꯤꯒ ꯀꯣꯏꯅ ꯀꯣꯏꯅꯔꯝꯃꯦꯕꯀꯣ ꯑꯗꯨꯒ ꯀꯩꯒꯤꯅꯣ
ꯔꯤꯖꯤꯛ ꯆꯀꯅꯤ
ꯅꯠꯇꯦ ꯆꯤꯠ ꯇꯧꯕꯩ ꯋꯥꯔꯤꯅꯤ
ꯑꯣꯀꯦ ꯆꯤꯠꯇꯧꯕꯩ ꯋꯥꯔꯤ ꯑꯣꯀꯦ
ꯑꯗ ꯆꯤꯠ ꯍꯥꯏꯔꯤꯁꯦ ꯑꯩ ꯆꯤꯠꯅ ꯗꯤꯐꯥꯏꯟ ꯇꯧꯗꯣꯏꯔꯗꯤ ꯈꯪꯗꯦꯕꯀꯣ ꯅꯨꯄꯤꯁꯤꯒ ꯅꯨꯄꯥꯁꯤꯒ ꯀꯣꯏꯅ ꯀꯣꯏꯅꯔꯝꯃꯦ ꯀꯣꯏꯅꯔꯒ ꯍꯥꯏꯗꯤ ꯇꯛꯅꯔꯁꯨ ꯍꯥꯏꯔ ꯇꯣꯛꯅꯔꯦ ꯇꯣꯛꯅꯔꯁꯨꯀꯣ ꯍꯥꯏꯗꯤ ꯑꯗꯨꯝ ꯋꯥꯔꯤ ꯁꯥꯟꯅꯔ ꯂꯩꯌꯦꯕꯀꯣ ꯅꯨꯄꯤꯁꯤꯒ ꯅꯨꯄꯥꯒꯁꯦ ꯑꯗꯨꯗꯨꯒꯅꯦ ꯈꯪꯕ꯭ꯔꯥ
ꯎꯝ
ꯇꯦꯠꯀꯁꯨ ꯆꯠꯂꯦꯕꯀꯣ ꯑꯗꯨꯒꯅ ꯎꯝ ꯅꯨꯄꯥ ꯑꯁꯤꯅ ꯃꯥꯒꯤ ꯐ꯭ꯔꯦꯟꯗ ꯃꯥꯗꯣ ꯁꯤꯡꯒꯜꯅꯦ ꯍꯥꯏꯌꯦꯕꯀꯣ
ꯎꯝ
ꯑꯗꯨꯒ ꯕ꯭ꯔꯦꯛ ꯂꯧꯔꯤꯅꯦ ꯁꯤꯡꯒꯜꯅꯦꯅ ꯍꯥꯏꯔꯤꯁꯦ ꯁꯤ ꯔꯦꯠ ꯐ꯭ꯂꯦꯛ ꯍꯥꯏꯗꯣꯏꯔꯥ ꯒ꯭ꯔꯤꯟ ꯐ꯭ꯂꯦꯛ ꯍꯥꯏꯗꯣꯏꯔꯥ ꯅꯨꯄꯤꯁꯤꯅꯗꯤ ꯃꯥꯗꯣ ꯁꯤꯡꯒꯜ ꯅꯠꯇꯦꯅ ꯑꯗꯨꯝ ꯍꯥꯏꯕ
ꯔꯦꯠ
ꯑꯗꯨꯅꯦ
ꯔꯦꯠꯅꯤ ꯀꯩꯅꯣ ꯌꯥꯗꯦ ꯌꯥꯗꯦ ꯌꯥꯗꯦ
ꯑꯗꯨ ꯌꯦꯡꯉꯨꯅꯦ ꯂꯣꯡ ꯇꯔꯝ ꯌꯦꯡꯉꯛꯄꯗ ꯌꯥꯔꯣꯏ ꯍꯥꯏꯕ
ꯁꯨꯛꯌꯥ ꯌꯥꯔꯣꯏ ꯁꯨ ꯀꯌꯥ ꯌꯥꯔꯣꯏ
ꯁꯨꯡꯁꯥꯟ ꯁꯥꯟꯅꯗ꯭ꯔꯗꯤ ꯇꯣꯛ ꯍꯥꯏꯗꯤ ꯑ ꯑꯩꯅ ꯍꯥꯏꯥꯟꯕꯗꯤ ꯔꯤꯂꯦꯁꯟꯁꯤꯞ ꯃꯌꯥꯝꯁꯦ ꯂꯥꯏꯛ ꯕ꯭ꯔꯦꯛꯀꯞ ꯞ ꯇꯧꯔꯦ ꯕꯦꯀꯞ ꯇꯧꯔꯦꯔ ꯑꯗꯨꯝ ꯀꯣꯏꯅꯔ ꯂꯩꯕ ꯌꯥꯎꯏꯅꯤ ꯕ꯭ꯔꯦꯛꯀꯞ ꯇꯧꯔꯦꯔꯒ ꯋꯥꯔꯤꯥꯟꯅꯔꯗꯤ ꯑꯗꯨ ꯀꯣꯏꯅꯅꯕ ꯆꯤꯡꯉꯕ ꯈꯪꯕ꯭ꯔꯦ ꯑꯗꯣ ꯕ꯭ꯔꯦꯛꯀꯞ ꯇꯧꯔꯦ ꯍꯥꯏꯔꯒ ꯋꯥꯔꯤ ꯁꯥꯟꯅꯗ꯭ꯔꯒꯗꯤ ꯍꯣꯏ ꯕ꯭ꯔꯦꯛꯀꯞ ꯇꯧꯔꯦꯀꯣ ꯍꯣꯏ ꯑꯗꯨꯅꯦ ꯍꯥꯏꯁ ꯑꯗꯨꯅꯦ ꯍꯥꯏꯁꯦ ꯑꯗꯨ ꯀꯩ ꯆꯥꯅꯔꯤꯒꯦ ꯍꯥꯏꯕ ꯑꯩ ꯁꯤꯡꯒꯜꯅꯦ ꯍꯥꯏꯕꯁꯤꯕꯨ ꯀꯩꯗꯧꯔꯤ ꯀꯩ ꯆꯥꯟꯅꯔꯤꯒꯦꯕ ꯑꯗꯨꯒ ꯑꯃꯨꯛ ꯑꯦꯛꯁꯀ꯭ꯌꯨꯁ ꯄꯤ ꯍꯥꯏꯕ ꯁꯤꯡ ꯒꯔꯜꯅꯦ ꯍꯥꯏꯕꯒꯤ ꯑꯦꯛꯁꯀ꯭ꯌꯨꯁ ꯑꯃꯨꯛ ꯄꯤ ꯍꯥꯏꯕ
ꯌꯥꯝ ꯊꯤꯅꯅꯦ ꯄꯤꯔꯤꯁꯦ ꯑꯩ ꯁꯨꯡ ꯀꯌꯥ ꯌꯥꯅꯤꯡꯗꯦ ꯃꯗꯨꯗꯤ
ꯑꯩꯁꯨ ꯋꯥꯅꯤꯡꯗꯦ ꯃꯍꯥ ꯆꯅꯥꯟꯒꯤ ꯊꯕꯛ ꯀꯧꯋꯦ ꯑꯁ ꯑꯗꯣ ꯉꯁꯥꯏ ꯃꯤꯃꯤꯁꯤꯡꯖꯗꯣ ꯍ ꯏꯉ
ꯍꯥꯎ ꯑꯣꯏꯁꯦꯡꯕ
ꯈꯨꯁꯥ ꯑꯃ ꯍꯧꯖꯤꯛ ꯐꯥꯎꯕ ꯄꯨꯛ ꯁꯥꯔꯤ
ꯑꯁꯦꯡꯕꯩ ꯉꯁꯥꯏ ꯑꯩꯁꯨ ꯄꯨꯛ ꯁꯥꯏ ꯍꯥꯏꯕ ꯍꯦꯛ ꯆꯥ ꯂꯣꯏꯕꯒ
ꯍꯌꯦꯡ ꯂꯥꯏꯕ꯭ꯔꯦꯔꯤ ꯆꯠꯀꯗ꯭ꯔꯣ
ꯆꯠꯀꯅꯤ ꯑꯩꯕꯨꯗꯤ ꯍꯌꯦꯡꯗꯒꯤ ꯉꯟꯇꯥ ꯍꯧꯒꯠꯄꯁꯦ ꯉꯝꯕ꯭ꯔꯥ ꯁꯤ ꯌꯦꯡꯉꯤ
ꯌꯦꯡꯉꯨ ꯌꯦꯡ ꯉꯨ ꯉꯟꯇꯥꯅ ꯆꯠꯂꯗꯤ ꯍꯥꯏꯔꯛꯑꯣ ꯑꯩ ꯆꯦꯜꯂꯛꯀꯦ
ꯏꯃꯥ ꯏꯇꯦꯅ ꯈꯪꯗꯦ ꯑꯩꯒꯤ ꯌꯥꯍꯧ ꯈꯨꯡꯒꯪꯁꯤꯀꯣ ꯑꯣ
ꯎ ꯌꯥꯔꯦ ꯅꯪ ꯌꯥ ꯍꯨ ꯕꯥꯔꯣ ꯃꯈꯥꯏ ꯑꯗꯨꯝ ꯇꯥꯅꯤ ꯅꯪ ꯂꯥꯏꯕ꯭ꯔꯦꯔꯤ ꯆꯠꯄꯗ
ꯇꯥꯅꯤ ꯍꯥꯏꯕ ꯈꯪꯗꯦ ꯑꯩ ꯈꯔ ꯈꯔ ꯈꯔ ꯉꯟꯈꯠꯀꯦ ꯈꯟꯕꯅꯤ
ꯋꯥꯏꯅꯦ ꯍꯧꯒꯠꯄꯁꯦ
ꯍ
ꯑꯩꯅ ꯀꯊꯟ ꯆꯨꯔꯨꯕꯩ ꯋꯥ ꯅꯠꯇꯦ ꯃꯤꯁꯦ
ꯑꯧ ꯃꯁꯥꯒꯤꯅꯦ ꯍꯩꯅꯈꯤꯕꯩꯅꯦ ꯑꯩꯗꯤ ꯄꯨꯡ ꯃꯔꯤ ꯑꯍꯨꯝ ꯃꯈꯥꯏ ꯁ꯭ꯋꯥꯏꯗ ꯃꯤꯀꯛ ꯍꯦꯛꯇ ꯊꯣꯛꯑꯦ ꯇꯨꯝꯁꯤꯟꯕ ꯌꯥꯗꯦ ꯑꯅ ꯏꯉꯟ ꯇꯥꯉꯟ ꯇ ꯑꯗꯨꯨꯃꯤ ꯇꯦꯟ ꯇꯦꯟ ꯊꯥꯔꯇꯤ
ꯉꯜꯂꯤꯅ ꯑꯗꯨ ꯄꯨꯡ ꯃꯉꯥꯈꯛꯅꯦ ꯅꯪ ꯇꯨꯝꯃꯤꯁꯦ ꯄꯨꯡ ꯃꯉꯥ ꯇꯔꯨꯛ ꯈꯛꯇꯪꯅꯤ
ꯅꯨꯡꯊꯤꯜꯗ ꯑꯃꯨꯛ ꯐꯨꯒꯠꯂꯤꯕꯅꯤ
ꯑꯩꯒꯤꯗꯤ ꯅꯣꯡꯃꯗ ꯄꯨꯡ ꯃꯥꯄꯟ ꯇꯨꯝꯗ꯭ꯔꯗꯤ ꯌꯥꯗꯦ
ꯎꯝ ꯄꯨꯡ ꯃꯗ ꯑ
ꯇꯨꯝꯕ ꯋꯥꯠꯄꯁꯦ ꯑꯩ ꯌꯥꯝ ꯋꯥꯏ
ꯎꯝ ꯏꯅꯥꯎꯇꯣꯝꯕꯗꯣ ꯃꯄꯥꯎꯒ ꯑꯝꯇ ꯇꯥꯈꯤꯗ꯭ꯔꯤ ꯀꯃꯥꯏꯅ ꯇꯧꯈ꯭ꯔꯒꯦ
ꯑꯧ ꯃꯥꯗꯣ ꯃꯌꯨꯝꯗ ꯂꯩꯕꯅꯤ ꯃꯌꯥꯝꯕꯅ ꯂꯛꯅꯕꯤ ꯂꯛꯅꯕꯤꯗꯅ
ꯀꯅꯥꯅ ꯂꯛꯅꯕꯤꯔꯤꯅꯣ ꯍꯥꯏꯔꯤꯁꯤꯕꯣ
ꯆꯠꯂꯨꯕꯗꯣ ꯅꯍꯥꯟ ꯅꯍꯥꯟ ꯆꯠꯂꯨꯕ ꯃꯥꯏꯗ ꯑꯆꯧꯕꯅ ꯇꯥꯝꯃꯣ ꯑꯣꯏꯌꯦ ꯃꯉꯣꯟꯗ ꯏꯅꯥꯎ ꯇꯣ ꯍ ꯑꯋꯥ ꯑꯁꯨꯃꯥꯏꯅ ꯑꯗꯨꯝ ꯇꯧꯅꯕꯅꯦ ꯍꯥꯏꯕ
ꯍꯝ ꯃꯌꯥꯝꯕ ꯑꯅꯤꯃꯛ ꯊꯣꯛꯂꯏꯔ
ꯑꯧ ꯑꯅꯤꯃꯛ ꯊꯣꯛꯣꯔꯛꯑꯦ ꯑꯃꯗꯤ ꯄꯨꯔꯥ ꯑꯦꯟꯇ꯭ꯔꯣꯕꯔꯇꯦꯠ ꯑꯦꯟꯇ꯭ꯔꯣꯕꯔꯠꯅꯦ
ꯀꯅꯥꯅꯣ ꯏꯟꯔꯣ ꯑꯣꯏꯁꯤꯅ
ꯏꯟ ꯗ꯭ꯔꯣꯕꯔꯁꯤꯅ ꯌꯥꯏ ꯃꯗꯨꯣ ꯅꯣꯏ ꯕꯦꯠꯁꯨ ꯑꯣꯏꯈꯤꯕꯗꯣ
ꯃꯥꯅ ꯅꯍꯥꯟ ꯑꯃꯨꯛ ꯑꯃ ꯀꯩꯅꯣ ꯇꯧꯔꯛꯄꯗꯣ ꯇꯤ ꯑꯣꯏꯅ ꯑꯩꯈꯣꯏꯗ ꯂꯤꯠꯊꯣꯔꯛꯄꯗꯣ
ꯑꯥꯎ
ꯑꯉꯥꯡꯗꯣ ꯅꯨꯡꯉꯥꯏꯕꯤꯗꯤ ꯍꯥꯏꯕ ꯕꯦꯁꯇꯨꯁꯨ ꯃꯥꯟꯅꯔꯤꯕꯅꯤ ꯀꯩꯅꯣꯕ ꯏꯅꯥꯎ ꯇꯣꯝꯕꯅ ꯇꯧꯕꯤꯔꯤꯁꯦ ꯃꯌꯥꯝꯕꯁꯤꯗ
ꯑꯥꯎ ꯁꯤꯔꯦ
ꯍꯨꯃꯥꯡ ꯌꯥꯝ ꯁꯧꯋꯦ ꯑꯗꯣ
ꯈꯨꯁꯥ ꯑꯝ ꯁꯥꯏꯉꯣ
ꯄ꯭ꯔꯦꯁꯔ ꯀꯨꯀꯔꯗ ꯐꯨꯠꯄ ꯃꯥꯥꯂꯦ
ꯎꯝ
ꯇꯥꯗ꯭ꯔꯣ ꯑꯩꯅ ꯍꯥꯏꯁꯦ
ꯇꯥꯏꯌꯦ ꯄ꯭ꯔꯦꯁꯔ ꯀꯨꯀꯔꯗ ꯐꯨꯠꯄ ꯃꯥꯜꯂꯦ ꯍꯥꯏ ꯅꯠꯇ꯭ꯔꯣ
ꯠꯔ ꯇꯝ ꯄꯥꯕꯔꯇꯝꯕꯤꯌꯣꯃꯦ
ꯍꯣꯏ ꯍꯣꯏ ꯍꯣꯏ ꯑꯩ ꯊꯥꯔꯛꯀꯦ ꯃꯦꯁꯦ ꯁ꯭꯭ꯔꯦꯁꯇ ꯑꯣꯏꯅ
ꯊꯥꯕꯤꯔꯛꯎ
ꯅꯪꯒꯤꯗꯤ ꯍꯥꯟꯅꯗꯩ ꯈꯔꯁꯨ ꯏꯔꯒ ꯂꯩꯔꯕꯅꯤꯅ ꯑꯗꯨꯝ ꯇꯦꯔꯣꯠꯇꯣ ꯁꯐꯜ ꯇꯧꯔꯒ ꯌꯦꯡꯕ ꯑꯗꯨꯝ ꯍꯥꯏꯗꯤ ꯄꯥꯕ ꯑꯗꯨꯝ ꯌꯥꯅꯤ
ꯏꯔꯒ ꯂꯩꯕꯍꯥꯏꯗꯤ
ꯒꯨꯠ ꯄꯣꯖꯤꯇꯤꯞꯅꯤ ꯅꯦꯒꯦꯇꯤꯞꯅꯤꯗꯣ ꯑꯗꯨꯝ ꯈꯪꯉꯤꯗꯅ ꯔꯤꯚꯔꯁ ꯔꯤꯚꯔꯁ ꯅꯠꯇꯕ
ꯑꯣ ꯑꯣ ꯑꯣ ꯑꯣ ꯑꯣ ꯆꯨꯝꯃꯦ ꯆꯨꯝꯃꯦ ꯍꯣꯏ ꯑꯗꯨꯕꯨꯗꯤ ꯌꯦꯁ ꯅꯣꯁꯨ ꯊꯥꯏꯌꯦ ꯑꯗꯒꯤꯗꯤ ꯖꯣꯗꯤ ꯁꯥꯏꯟꯗꯨꯁꯨ ꯊꯥꯏꯌꯦ ꯌꯦꯛꯑꯝꯃꯦ ꯑꯗꯨꯃꯥꯏꯅ ꯇꯧꯔꯒ ꯃꯥꯒꯤ ꯃꯁꯥꯒꯤ ꯂꯩꯇ ꯂꯩꯔꯝꯃꯦ
ꯑꯗꯨꯗꯤ ꯌꯥꯔꯦ ꯅꯪ ꯇꯝꯗ꯭ꯔꯁꯨ ꯑꯗꯨ ꯑꯗꯨꯝ ꯌꯦꯡꯉꯨ
ꯎꯝ ꯑꯗ ꯑꯩ ꯇꯥꯏꯝ ꯅꯥꯏꯟꯒꯨꯝꯕ ꯄꯥꯕ ꯈꯪꯅꯤꯡꯉꯦ
ꯑꯣ ꯇꯥꯏꯝ ꯂꯥꯏꯟꯗꯨꯗꯤ ꯍꯌꯦꯡ ꯇꯥꯛꯄꯤꯔꯒꯦ
ꯍꯣꯏ ꯑꯩ ꯀꯥꯔꯗꯄ ꯀꯌꯥ
ꯄ꯭ꯔꯣ ꯄ꯭ꯔꯣ
ꯑꯗꯨꯅꯤꯅꯦ ꯑꯔꯥꯏ
ꯔꯥꯖꯁꯊꯥꯟꯗ ꯀꯣꯂꯦꯖ ꯑꯐꯕ ꯂꯩꯕ꯭ꯔꯥ ꯃꯣꯗꯤ ꯌꯨꯅꯤꯚꯔꯁꯤꯇꯤꯁꯦ ꯐꯕ꯭ꯔꯣ
ꯌꯥꯔꯦ ꯏꯕꯦꯃ
ꯑꯩꯒꯤ ꯅꯠꯇꯦꯍꯦ ꯍꯪꯉꯤꯅꯦ
ꯀꯣꯇꯥ ꯀꯣꯇꯥ ꯈꯪ ꯇꯥꯔꯦ ꯀꯣꯇꯥ
ꯃꯟꯗꯤ ꯅꯤꯡꯕꯁꯤꯇ
ꯀꯣꯇꯥ ꯀꯣꯇꯥꯗꯣ ꯅꯤꯠ ꯇꯝꯕꯝ ꯂ ꯀꯩꯅꯣ ꯈꯪꯕ ꯅ ꯍꯥꯏꯁꯦ
ꯎꯝ
ꯀꯠꯇꯗꯣ ꯑꯗꯣ ꯔꯥꯖꯁꯊꯥꯟ ꯌꯥꯝ ꯁꯥꯅꯤ ꯁꯪꯒꯤꯖꯤꯇꯥꯒꯤꯔꯥ ꯅꯪ ꯌꯦꯡꯕꯤꯔꯤꯁꯦ
ꯅꯠꯇꯦꯗ ꯃꯗꯨ ꯅꯨꯄꯤꯗꯨ ꯑꯣꯏꯔꯣꯏ ꯑꯣꯅꯔꯁ ꯇꯧꯅꯕ ꯃꯥꯔꯛꯁꯨ ꯁꯨꯗꯦ ꯄ꯭ꯔꯣꯒ꯭ꯔꯥꯝ ꯇꯧꯈꯤꯗꯣꯔꯦ
ꯀꯩꯅꯩꯅꯣ ꯄꯣꯒ꯭ꯔꯝ
ꯗꯤꯌꯎꯗ ꯍꯥꯏꯗꯤ ꯕꯤ ꯑꯦ ꯄ꯭ꯔꯣꯒ꯭ꯔꯥꯝ
ꯕꯤ ꯑꯦ ꯄꯣꯒ꯭ꯔꯥꯝ ꯍꯥꯏꯁꯤꯅ ꯀꯩꯅꯣ ꯍꯥꯥ
ꯕꯤ ꯑꯦ ꯄ꯭ꯔꯣꯒ꯭ꯔꯥꯝꯅ ꯆꯍꯤ ꯑꯍꯨꯝꯈꯛ ꯇꯝꯗꯣꯏ ꯕꯦꯂꯥꯏꯛ ꯑꯣꯅꯔꯁ ꯇꯧꯕꯗꯣ ꯇꯧꯗꯕꯤꯗ
ꯆꯍꯤ
ꯑꯣꯅꯔꯁꯅ ꯆꯍꯤ ꯃꯔꯤ ꯑꯣꯏꯗꯅ
ꯑꯩꯈꯣꯏ ꯑꯣ ꯅꯣꯏꯒꯦ ꯗꯗꯤ ꯍ ꯆꯃꯦ
ꯕꯤ ꯑꯦ ꯄ꯭ꯔꯣꯒ꯭ꯔꯥꯝꯗꯗꯤ ꯁꯕꯖꯦꯛꯁꯤꯡꯗꯣ ꯏꯀ꯭ꯋꯦꯜꯂꯤ ꯇꯝꯃꯛꯇꯣꯏꯕ ꯑꯗꯨꯒ ꯑꯣꯅꯔꯁꯇꯗꯤ ꯃꯦꯖꯔꯅ ꯍꯦꯟꯅ ꯐꯣꯀꯁ ꯇꯧꯋꯤꯗꯅ ꯃꯦꯖꯔꯅ ꯂꯩꯗꯅ ꯑꯗꯨꯒꯨꯝꯕ ꯈꯥꯏꯗꯣꯔꯛꯑꯔꯣꯏꯕ ꯑꯗꯣ ꯀꯥꯟꯅꯗꯦꯕ ꯍꯧꯖꯤꯛ ꯑꯣꯅꯔꯁ ꯇꯧꯗꯕꯁꯦ ꯑꯦ ꯄꯣꯒ꯭ꯔꯝ ꯀꯅꯥꯗꯕ ꯀ ꯑꯁ ꯑꯅ ꯄꯤꯖꯦ ꯀ ꯑꯩ ꯀꯣ ꯃꯥꯅ ꯄꯥꯝꯃꯤꯁꯤꯒ ꯃꯥꯅ ꯇꯧꯔꯤꯁꯤꯒ ꯑꯩ ꯌꯥꯝꯅ ꯁꯥꯎꯔꯦ ꯑꯩ ꯋꯥ ꯉꯥꯡꯗ꯭ꯔꯦ ꯍꯧꯖꯤꯛ ꯛ
ꯃꯗꯄꯌꯣꯃꯤ
ꯃꯁꯐꯣꯏꯕꯅ ꯌꯥꯕꯅꯦ ꯃ ꯃꯁꯛꯁꯨ ꯎꯗꯈꯤꯗꯕ ꯀꯨꯏꯔꯦ
ꯎꯝ ꯀꯧꯗꯅꯦꯩꯅ
ꯇꯧꯁꯜꯂꯣ ꯅꯃꯥꯟꯅꯕꯤꯗꯣ ꯈꯔ ꯆꯩꯌꯨꯅꯦ
ꯌꯥꯗ꯭ꯔꯦ ꯌꯥꯗ꯭ꯔꯦ
ꯄꯥꯝꯃꯏꯅꯦ ꯃꯥꯅ ꯇꯧꯔꯤꯁꯦ ꯈꯪꯗꯦꯅꯦ ꯑꯃꯨꯛꯁꯨ ꯑꯗꯣ ꯃꯥ ꯐꯦꯁꯟ ꯗꯤꯖꯥꯏꯅꯤꯡꯗ ꯑꯗꯨꯝ ꯆꯠꯍꯟꯈꯨꯔꯅꯦ
ꯌꯥꯗꯕ ꯌꯥꯗꯕ
ꯒ꯭ꯔꯦ ꯃꯥꯒꯤ ꯄ꯭ꯔꯣꯒ꯭ꯔꯥꯝꯗꯣ ꯂꯣꯏꯕꯒ